ꯇꯥꯕ꯭ꯔꯣ
ꯍꯣꯏ ꯇꯥꯏꯌꯦ
ꯑꯗꯨꯝ ꯃꯈꯣꯏꯠ ꯄꯤꯔꯦ ꯉꯁꯤꯒꯤ
ꯎꯝ ꯃꯗꯤꯦ
ꯑꯌꯨꯛꯇꯤ ꯀꯔꯤ ꯃꯊꯦꯜ ꯍꯣꯠꯅꯗꯧꯔꯤꯒꯦ
ꯍꯗꯦꯗꯣ ꯌꯨꯝꯗ ꯂꯩꯕ꯭ꯔꯣ ꯅꯪꯗꯤꯦ
ꯑ ꯌꯨꯝꯗ ꯂꯩꯇꯦꯗꯪ ꯚꯔꯥꯗ ꯑꯣꯏꯅ ꯂꯩꯔꯦ ꯏꯁꯥꯅ ꯊꯣꯡꯉꯒ ꯏꯁꯥꯅ ꯆꯥꯗꯣꯏꯅꯤꯅ ꯑꯌꯨꯛꯇꯤ ꯑꯩꯗꯤ ꯍꯋꯥꯏ ꯇꯣꯛꯁꯤꯜꯂꯅꯤ
ꯁꯕꯗꯤ ꯆꯅꯤ ꯗꯦ
ꯀꯩꯗꯧꯅꯤ ꯆꯥꯅꯤ ꯔꯖꯣ ꯄꯥꯏ ꯂꯩꯇ
ꯈꯪꯉꯦ ꯈꯪꯉꯦ ꯅꯍ ꯍꯋꯥꯏꯗꯤ ꯊꯣꯡꯕꯗꯣ ꯏꯖꯤ ꯑꯣꯏꯅ ꯑꯗꯨ ꯑꯣꯏꯕꯅꯤ ꯑꯗꯨ ꯑꯣꯏꯕꯒꯤ
ꯎꯝ
ꯎꯝ
ꯆꯥꯛ ꯊꯦꯡ ꯅ ꯑꯗꯨ ꯑꯥ ꯆꯥ ꯑꯗꯨꯝ ꯊꯦꯡꯅ ꯆꯥꯕ꯭ꯔꯣ
ꯎꯝ ꯆꯦ ꯎꯝ ꯇꯝ ꯆꯑ ꯍꯪꯗꯩꯗ ꯑꯗꯨꯝ ꯆꯥꯅꯤꯡꯕ ꯃꯇꯥꯡꯗ ꯑꯗꯨꯝ ꯆꯥ
ꯍꯣꯏ ꯆꯥꯡ ꯅꯥꯏꯅ ꯆꯥꯕꯅꯗꯤ ꯐꯕꯅꯤꯗ ꯆꯥꯅꯤꯡꯕ ꯍꯥꯏꯗꯤꯦ ꯂꯥꯑꯝꯃ ꯆꯥꯕꯅꯤꯅ ꯃꯆꯤ ꯑꯣꯏꯕꯗꯤ ꯈꯗꯤ ꯋꯥꯠꯄꯅꯤ ꯍꯥꯏꯗꯤ ꯍꯧꯖꯤꯛꯀꯥꯟꯖꯤꯕꯨ ꯑꯌ ꯑꯁꯥ ꯑ ꯑꯁꯥꯁꯤꯕꯨ ꯅꯣꯡꯃꯨꯛ ꯆꯨꯅꯤ ꯅꯨꯡꯁꯥꯃꯨꯛ ꯁꯥꯅꯤ ꯇꯧꯕꯁꯤꯕꯨ ꯍꯥꯏꯗꯤ ꯍꯛꯆꯥꯡꯅ ꯂꯥꯏꯅꯥ ꯇꯤꯟꯅꯥꯗꯤ ꯄꯣꯛꯄꯒꯤ ꯇꯥꯏꯞ ꯇꯧꯋꯦꯕ ꯑꯩꯗꯤ ꯍꯛꯆꯥꯡꯁ ꯅꯨꯡ ꯅꯨꯡꯉꯥꯏꯇꯦꯕ ꯋꯦꯗꯔꯁꯦ ꯑꯃꯨꯛ ꯁꯥꯅꯤ ꯑꯃꯨꯛ ꯅꯣꯡꯆꯨꯅꯤ ꯑꯃꯨꯛ ꯏꯪꯅꯤ ꯇꯧꯕꯁꯦ ꯑꯍꯥꯎꯕ ꯆꯥꯕꯩꯗꯤ ꯅꯨꯡꯉꯥꯏꯕ ꯋꯦꯗꯔꯅꯤ ꯑ ꯑ
ꯅꯣꯏꯒꯤ ꯎ ꯅꯣꯏꯗ ꯂꯩꯕ ꯋꯦꯗꯔꯗꯣ
ꯑꯥ ꯑꯥ
ꯑ ꯍꯥꯎꯕ ꯑꯣ
ꯆꯥꯕꯅ ꯐꯗ꯭ꯔꯥ ꯋꯦꯗꯔꯁꯤꯒ ꯍꯥꯏꯔꯗꯤ ꯋꯦꯗꯔꯁꯦ ꯅꯨꯡ ꯑꯗꯨꯝ ꯃꯥꯡꯍꯜꯂꯌꯦ
ꯍꯣꯏ ꯑꯗꯨꯗꯤ ꯑ ꯅꯨꯡꯁꯥ ꯌꯥꯝ ꯍꯑꯦ ꯁꯥꯏ
ꯁꯥꯕ꯭ꯔꯥ ꯍꯣꯏ ꯉꯁꯤꯒꯤ ꯅꯨꯃꯤꯠ ꯊꯣꯛꯇ꯭ꯔꯤ ꯅꯣꯡ ꯃꯪꯉꯦ ꯆꯨꯗꯤ ꯆꯨꯗꯤ
ꯑꯗꯨꯗꯤ ꯂꯩꯕ ꯅꯨꯡꯉꯥꯏꯔꯝꯒꯅꯤ
ꯑꯥꯎ ꯅꯨꯡꯕꯨ ꯅꯨꯡꯉꯥꯏꯅꯦꯦ
ꯁꯕ ꯁꯋꯥ ꯁꯤꯗ ꯂꯥꯏꯕꯗ ꯑ ꯑ ꯋꯥ
ꯑꯣ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
ꯑ ꯋꯥꯁꯨ ꯀꯩ ꯎꯄꯥꯏ ꯂꯩ ꯅꯣꯏ ꯋꯦꯗꯔ ꯁꯥꯕꯗꯣ ꯐꯣꯔꯇꯤ ꯍꯦꯟꯅ ꯁꯥꯕ꯭ꯔꯣ
ꯉ ꯐꯣꯔꯇꯤꯗꯤ ꯊꯥꯔꯇꯤ ꯊꯥꯔꯇꯤ ꯊꯥꯔꯇꯤ ꯊꯥꯔꯇꯤ ꯊꯥꯔꯇꯤ ꯐꯣꯔ ꯊ ꯐ ꯊ ꯐ ꯐꯇꯤ ꯐꯣꯔꯇꯤ ꯌꯥꯎ ꯑꯗꯨ ꯑꯦ ꯑꯩꯗꯤ ꯁꯤꯔꯅꯤ
ꯑꯦ ꯑꯗꯨ ꯌꯧꯅ ꯁꯥꯕ ꯑꯃ ꯃꯐꯝ ꯂꯩꯕꯅꯤꯅ ꯍꯪꯉꯛꯏꯉꯩ ꯈ꯭ꯋꯥ ꯏꯁꯥꯐꯝ ꯐꯣꯔꯇꯤ ꯃꯊꯛꯇ ꯅꯤꯐꯨ ꯃꯊꯛꯇ ꯁꯥꯕ ꯂꯝ ꯂꯩꯕꯅꯤꯅ
ꯎꯝ
ꯑꯥꯗꯒ ꯂꯩꯕꯁꯤꯗꯤ ꯑꯦꯁꯤꯒ ꯊꯝꯅꯗꯤ ꯋꯥꯔꯝꯒꯅꯤ
ꯍ ꯁꯤꯒ ꯊꯝꯗ꯭ꯔꯗꯤ ꯁꯤꯔꯅꯤ
ꯀꯨꯟꯊ꯭ꯔꯥ ꯃꯔꯤ ꯀꯨꯟꯊ꯭ꯔꯥꯉꯥ ꯍꯥꯏꯗꯨꯁꯨ ꯑꯗꯨꯝ ꯁꯥꯔꯦꯕ ꯁꯥꯕꯨꯗꯤ ꯑꯗꯒꯤ ꯑꯃꯨꯛ ꯍꯦꯟꯅ ꯁꯥꯒꯠꯂꯛꯑꯒꯗꯤ ꯐꯤꯕꯝ ꯁꯣꯛꯏꯗꯅꯣ
ꯑ ꯁꯨꯅꯔꯥꯀꯅꯤ
ꯎꯝ
ꯌꯡꯕꯣꯗꯨꯣ ꯅꯤꯡꯤꯡꯁꯤꯤꯡꯒꯕꯥꯗꯨꯣ ꯀꯥꯄ꯭ꯔꯒꯂ ꯏꯗꯦꯅꯦ ꯦ
ꯀꯞꯄꯅꯨ ꯀꯞꯄꯅꯨ ꯃꯔꯝ ꯑꯃ ꯂꯩꯕꯒꯤ ꯑꯥꯗ ꯂꯩꯔꯤꯅꯤꯅ ꯃꯔꯝꯗꯨ ꯊꯕꯛꯇꯨ ꯄꯥꯡꯊꯣꯛꯑꯒ ꯑꯣꯏꯅ ꯐꯖꯅ ꯍꯟꯕꯅ ꯐꯩꯗ
ꯎꯝ
ꯍꯥꯞꯄꯒꯁꯨ ꯀꯩꯁꯨꯄꯅ ꯍꯣꯏꯗ ꯀꯥꯟꯅꯕ
ꯑꯣꯏꯔꯁꯨ ꯅꯤꯡꯁꯤꯡꯉꯤꯅ ꯑꯗꯨꯕꯨ
ꯀ ꯐꯣꯟ ꯇ ꯀ
ꯑ
ꯑ ꯅꯠꯇꯦꯗꯤ ꯁꯣꯝꯗ ꯀꯅꯥꯅꯣꯅꯣ ꯀꯣꯔꯤꯡꯇꯣꯔ ꯑꯃ ꯂꯥꯛꯄꯗꯣꯏꯅꯦ
ꯆꯥꯛ ꯉꯔꯥꯡꯗꯤ ꯉꯔꯥꯡ ꯅꯨꯃꯤꯗꯥꯡꯗꯤ ꯀꯔꯤ ꯃꯊꯦꯜ ꯆꯥꯔꯕ ꯉꯁꯤ ꯆꯥꯗ꯭ꯔꯤꯕꯅꯤꯅ
ꯑꯦ ꯃꯠꯇ ꯍꯋꯥꯏ ꯍꯋꯥꯏ ꯍꯋꯥꯏ ꯍꯥꯏꯕ꯭ꯔꯥ ꯅꯣꯏꯒꯤ ꯂꯣꯟꯇ ꯈꯪꯗꯦ ꯑꯩꯈꯣꯏꯗꯤ ꯃꯇꯣꯔ ꯃꯇꯣꯔꯅ ꯍꯥꯏꯌꯦꯦ
ꯑꯣ ꯐꯩ ꯐꯩ
ꯑ ꯆꯃꯥꯟꯕꯒꯤ ꯀꯥꯡꯁꯣꯏꯒꯨꯝꯕ ꯄꯤꯗꯦ ꯑꯩꯈꯣꯏꯅꯗꯤ ꯀꯥꯡꯁꯣꯏꯒꯨꯝꯕꯗꯤ ꯄꯤꯗꯦꯕ ꯑꯗꯨꯒꯨꯝꯕ ꯄꯤꯔꯗꯤ ꯐꯪꯒꯗ꯭ꯔꯕ ꯔꯣꯝꯕꯒꯨꯝꯕ ꯁꯣꯄꯤꯤꯗ ꯑꯗꯨꯝ ꯆꯥꯅꯤꯡꯕꯗꯤ ꯏꯁꯥ ꯏꯁꯥꯅ ꯇꯧꯔꯒꯀꯣ ꯀ
ꯇꯨꯝꯕ ꯆꯥꯕ ꯆꯥꯡ ꯅꯥꯏꯕꯤꯕ ꯍꯥꯏꯗꯤ ꯅꯥꯗ ꯐꯠꯇꯕꯅ ꯐꯕꯅꯦꯕ ꯅꯥꯔꯒ ꯍꯛꯆꯥꯡ ꯋꯥꯕꯅꯦꯕ ꯋꯥꯕ ꯅꯠꯇꯅ ꯊꯕꯛꯁꯨ ꯍꯥꯏꯗꯤ ꯊꯕꯛ ꯇꯧꯕ ꯂꯥꯛꯏꯕꯅꯤꯅ ꯇꯧꯕ ꯉꯝꯗꯕꯅꯦꯕ ꯊꯕꯛ ꯐꯗꯅ ꯅꯪꯅ ꯂꯥꯏꯛ ꯇꯝꯕꯖꯨ ꯃꯊ ꯍ ꯇꯧꯕꯂꯥꯛꯖꯨ ꯍꯛꯆꯥꯡꯉꯁꯤ ꯍꯥꯟꯅ ꯐꯕ ꯑꯃ ꯆꯪꯉꯤꯅꯤ ꯍꯛꯆꯥꯡ ꯐꯠꯇꯗꯤ ꯑꯃꯠꯇ ꯉꯝꯃꯣꯏꯅꯤ ꯆꯥꯔꯤꯁꯦ ꯃꯆꯤ ꯑꯣꯏꯕꯗꯤ ꯆꯥꯛ ꯆꯥꯗ꯭ꯔꯦ ꯑꯗꯨꯗꯤ
ꯎꯝ ꯑꯗꯨ ꯑꯣꯏꯔꯒꯤꯅꯦ
ꯑꯩꯈꯣꯏꯕꯨꯗꯤ ꯕꯣꯔꯥꯗ ꯂꯩꯕꯅꯤꯅ ꯆꯥꯅꯤꯡꯕꯗ ꯇꯣꯛ ꯂꯩꯔ ꯂꯩꯔ ꯆꯥꯕꯕꯨꯗꯤ ꯌꯥꯏꯗ ꯆꯥꯗꯦ ꯑꯗꯨꯝ ꯆꯥꯡ ꯑꯃꯗꯤꯝꯗ ꯑꯗꯨꯝ ꯆꯥꯏꯗꯅ ꯑꯌꯨꯛꯇ ꯅꯍꯋꯥꯏ ꯅꯨꯃꯤꯗꯥꯡꯗꯅ ꯀꯥꯡꯁꯣꯏꯒꯨꯝꯕ ꯌꯦꯟ ꯊꯣꯡꯉꯅ ꯊꯣꯡꯉꯦ ꯉꯥ ꯊꯣꯡꯉꯅ ꯊꯣꯡꯉꯦ ꯑꯗꯨꯃꯥꯏꯅ ꯑꯗꯨ ꯆꯥꯏꯗ
ꯅꯣꯏꯅ ꯀꯥꯡꯁꯣꯏ ꯀꯥꯡꯁꯣꯏ ꯊꯣꯡꯕꯗꯣ ꯎ ꯍꯥꯎꯋꯦ ꯍꯥꯏꯕꯗꯤ ꯈꯪꯗꯦ ꯅꯣꯏꯅ ꯀꯃꯥꯏꯅ ꯊꯣꯡꯕ꯭ꯔꯥ ꯈꯪꯗꯦ ꯍꯥꯎꯋꯦꯏ ꯑꯣꯏꯅ ꯊꯣꯡ ꯊꯣꯡꯈꯤ
ꯀꯥꯡꯁꯣꯏꯁꯤ ꯑꯗꯨꯝ ꯏꯁꯤꯡ ꯏꯁꯤꯡ ꯍꯥꯟꯅ ꯊꯥꯗꯔꯅꯤ ꯑꯗꯩ ꯍꯥꯞꯀꯗꯕ ꯄꯣꯠ ꯆꯩꯗꯣ ꯂꯣꯏ ꯁꯦꯝꯃꯅꯤ ꯏꯁꯤꯡꯗꯣ ꯁꯧꯗ꯭ꯔꯤꯉꯩꯗ ꯂꯣꯏ ꯍꯥꯞꯆꯜꯂꯁꯨ ꯌꯥꯏ ꯏꯁꯤꯡ ꯁꯧꯔꯒ ꯍꯥꯞꯄꯁꯨ ꯌꯥꯏ ꯉꯥꯔꯤꯗꯤ ꯏꯁꯤꯡ ꯁꯧꯔꯕ ꯃꯇꯨꯡꯗ ꯍꯥꯞꯄꯦ ꯉꯥꯒꯨꯝꯕ ꯉꯥꯔꯤ ꯉꯥꯗꯤ ꯑꯗꯨꯝ ꯊꯥꯛꯆꯕ ꯌꯥꯔꯦ ꯍꯧꯕꯒ
ꯉꯥꯔꯤꯕꯨꯗꯤ ꯏꯁꯤꯡ ꯁꯧꯔꯕ ꯃꯇꯨꯡꯗ ꯉꯥꯁꯨ ꯏꯁꯤꯡ ꯁꯧꯔꯕ ꯃꯇꯨꯡꯗ ꯊꯥꯁꯨ ꯌꯥꯏ ꯑꯗꯨꯒ ꯊꯨꯝꯃꯣꯛ ꯊꯥꯒꯃꯥꯏ ꯑꯗꯨꯝ ꯂꯣꯏꯁꯤꯜꯂꯦꯗ ꯑꯩꯗꯤ ꯑ ꯍꯥꯟꯅ ꯂꯁꯤ ꯁꯦꯝꯇꯣꯛꯑꯦ ꯑꯗꯨꯒ ꯄꯥꯇ꯭ꯔꯗꯨꯗ ꯎꯌꯥꯟꯗ ꯈꯥꯡꯗ ꯏꯁꯤꯡꯗꯣ ꯍꯥꯞꯄ ꯊꯥꯡꯀꯠꯂꯦ ꯑꯗꯨ ꯁꯧꯕ ꯉꯥꯏꯔꯦ ꯁꯧꯍꯜꯂꯦ ꯑꯗꯨꯒ ꯄꯣꯠ ꯆꯩꯗꯨꯣ ꯂꯣꯏ ꯊꯥꯗꯔꯦ ꯉꯥꯔꯤ ꯀꯩꯀꯥ ꯉꯥ ꯀꯩꯀꯥ ꯊꯥꯗꯔꯦ ꯑꯗꯨꯝ ꯁꯧꯍꯜꯂꯦ ꯁꯣꯍꯜꯂꯦ
ꯃꯣꯔꯣꯛ ꯊꯨꯝ ꯊꯥꯛꯆꯜꯂ ꯑꯗꯨꯝ ꯂꯣꯏꯁꯤꯜꯂꯦ ꯃꯣꯔꯣꯛꯇꯨ ꯃꯔꯛꯇ ꯊꯥꯛꯈ꯭ꯔꯦ ꯊꯨꯝꯕꯨꯗꯤ ꯂꯣꯏꯔꯝꯗꯥꯏꯗ ꯊꯥꯏ
ꯑꯕ꯭ꯔꯣ ꯑꯗꯨ
ꯑꯗꯨꯝ ꯆꯥꯕ ꯀꯥꯡꯁꯣꯏ ꯑꯗꯨꯝ ꯍꯥꯎꯕꯅꯤꯗ ꯍꯥꯏꯗꯤ ꯉꯥꯒ ꯊꯥꯗꯤ ꯍꯦꯟꯅ ꯍꯥꯎꯕꯅꯦꯕ ꯉꯥꯗ ꯉꯥ ꯑꯌꯥꯏꯕꯒꯤ ꯃꯆꯦꯠ ꯃꯆꯦꯠꯀ ꯊꯥꯒ ꯆꯥꯕꯁ ꯑꯁ ꯍꯥꯎꯕꯖꯥꯅꯤ
ꯏꯃꯥꯟꯅꯨꯕꯤꯅꯁꯨ ꯊꯣꯡꯕꯤꯌꯦꯕ ꯑꯗꯣ ꯑꯣ ꯆ ꯍꯪꯉꯦ ꯑꯩꯈꯣꯏꯁꯨ ꯅꯣꯏꯒꯤ ꯑꯗꯨꯝ ꯏꯁꯇꯥꯜꯗ ꯊꯣꯡꯅꯁꯨ ꯃꯍꯥꯎꯗ ꯇꯣꯡꯉꯜꯂꯦ
ꯍꯣꯏ ꯍꯣꯏ ꯃꯍꯥꯎꯕꯨꯗꯤ ꯇꯣꯉꯥꯟꯕꯅꯤꯗ ꯑꯩꯈꯣꯏꯅ ꯍꯥꯎꯋꯦ ꯍꯥꯏꯁꯦ ꯑꯇꯣꯞꯄꯗ ꯍꯥꯎꯔꯝꯗꯕꯁꯨ ꯌꯥꯏ ꯑꯗꯨꯏ ꯋꯥꯅꯦ ꯍꯥꯏꯗꯤ ꯃꯣꯏꯗ ꯍꯥꯎꯔꯒ ꯑꯩꯈꯣꯏꯗ ꯑꯃꯨꯛ ꯍꯥꯎꯔꯝꯗꯕꯗꯤ ꯌꯥꯏ ꯃꯍꯥꯎꯁꯤ ꯃꯤ ꯃꯤꯒꯤ ꯍꯩꯅꯕ ꯍꯩꯅꯗꯕꯁꯨ ꯂꯩꯕꯅꯤꯅ
ꯃꯤ ꯑꯌꯥꯝꯕꯗꯤ ꯄꯥꯝꯔꯝꯒꯅꯤꯗ ꯀꯣ
ꯀꯥꯡꯁꯣꯏꯁ ꯑꯗꯨꯝ ꯑꯌꯥꯝꯕ ꯑꯗꯨꯝ ꯍꯥꯎꯅ ꯑꯗꯨꯝ ꯆꯥꯅꯩꯗ ꯍꯥꯏꯗꯤ ꯃꯄꯣꯟꯠ ꯃꯆꯩꯗꯨ ꯑꯣꯏꯅ ꯐꯖꯔꯗꯤꯀꯣ ꯑꯂꯨꯒ ꯑꯗꯩ ꯑꯗꯨꯗꯤ ꯍꯋꯥꯏ ꯑꯃ ꯍꯋꯥꯏ ꯑꯁꯥꯡꯕꯤ ꯍꯋꯥꯏ ꯑꯗꯒꯤ ꯀꯔꯤ ꯅꯖꯃꯥ ꯀꯥꯏꯅ ꯂꯩꯕꯅꯦ ꯑꯗꯨꯒꯨꯝꯕꯁꯨ ꯃꯈꯟ ꯃꯈꯜ ꯀꯥꯡꯁꯣꯏꯁꯦ ꯃꯈꯟ ꯃꯈꯜ ꯑꯩꯈꯣꯏꯅꯤꯗ ꯃꯄꯣꯠ ꯃꯆꯩꯁꯤ ꯃꯄꯣꯠ ꯃꯆꯩꯒꯤ ꯃꯈꯥ ꯄꯣꯜꯂꯦ ꯊꯣꯡꯕ ꯍꯩꯕꯒ ꯈꯨꯠ ꯌꯥꯝ ꯀꯟꯅ ꯆꯪꯗꯦꯕ ꯑꯣꯠ ꯈꯣꯠꯄ ꯍꯥ
ꯃꯣꯏꯅ ꯎꯇꯤ ꯊꯣꯡꯕꯁꯨꯀꯣ ꯇꯣꯡꯉꯜꯂꯦ ꯇꯣꯡꯉꯥꯜꯂꯦ ꯑꯩꯈꯣꯏ ꯑꯩꯈꯣꯏꯅ ꯊꯣꯡꯉ ꯎꯝ
ꯃꯈꯟ ꯃꯈꯜꯒꯤ ꯃꯍꯥꯎ ꯇꯣꯉꯥꯟꯕꯅꯤ ꯎꯇꯤ ꯎꯁꯣꯏ ꯍꯥꯞꯄ ꯎꯁꯣꯏ ꯍꯥꯞꯇꯕ ꯎꯁꯣꯏ ꯍꯥꯞꯄꯗꯨꯅꯦꯅ ꯍꯥꯎꯕꯅꯦ ꯍꯥꯎꯕꯗꯤ ꯍꯧꯖꯤꯛ ꯀꯥꯡ ꯃꯇꯝ ꯌꯧꯁꯟ ꯍꯜꯂꯛꯑꯕꯅꯤꯅ ꯈꯦꯆꯔꯤ ꯆꯥ ꯃꯇꯝꯅꯤꯅ
ꯗꯦꯠ ꯀꯌꯥꯗꯔꯥꯗꯣ ꯗꯦꯠ ꯀꯌꯥꯗꯔꯥ
ꯀꯥꯡ ꯇꯥꯡ ꯇꯔꯥꯇꯨꯛꯇ ꯍꯥꯏꯕꯅꯦ ꯀꯨꯏꯗ꯭ꯔꯦ ꯀꯨꯏꯕꯗꯤ ꯇꯔꯥꯇꯔꯨꯛ ꯉꯁꯤ ꯇꯥꯡ ꯃꯉꯥ ꯑꯣꯏꯔꯝꯃꯅꯤ
ꯑꯗꯨꯗꯤ ꯏꯁꯀꯦꯟꯁꯇꯥꯔꯦ ꯆ ꯁꯇꯥꯔꯥ ꯏꯁꯀ ꯏꯁꯀꯦꯟ ꯁꯇꯔꯦꯗ ꯇꯧꯧꯕꯅꯤꯅ ꯍꯥꯏꯕ ꯅꯠꯇ꯭ꯔꯣ
ꯑꯣꯏꯔꯝꯕꯅꯤꯅ ꯁꯦꯀꯦꯟ ꯁꯦꯇꯔꯗꯦꯗ ꯇꯥꯡ ꯇꯔꯥ ꯇꯔꯨꯛꯁꯦ ꯇꯥꯡ ꯇꯥ ꯇꯨꯛꯁꯦ ꯀꯩꯅꯣꯗꯣ ꯆꯦꯀꯦꯟ ꯁꯋꯦꯇꯔꯗꯦꯗ ꯇꯥꯗ ꯃꯥꯜꯂꯦ ꯃꯥꯁꯦ ꯀꯩꯅꯣꯗ ꯇꯥꯏ ꯌꯨꯝꯁꯛ ꯀꯩꯁꯥ ꯊꯔꯁꯗꯦꯗ ꯇꯥꯏ
ꯉꯔꯥꯡ ꯑꯩꯅ ꯗ꯭ꯌꯨꯇꯤ ꯆꯠꯄ ꯀꯥꯟꯗꯀꯣ
ꯑꯝ
ꯎꯝ ꯑꯩꯈꯣꯏ ꯆꯩꯅ ꯗꯦꯠ ꯇ꯭ꯋꯦꯟꯇꯤ ꯇꯨꯗꯔꯅ ꯑꯗꯨꯝ ꯍꯥꯏꯌꯦ ꯃꯥꯁꯦ ꯍꯟꯗꯦ ꯏꯃꯅꯕꯤ ꯍꯣꯏꯅꯁ ꯏꯁꯀꯦꯟꯁꯔꯗꯦꯅꯦꯒ ꯍꯥꯏꯕ ꯑꯗꯨꯝ ꯈꯣꯡꯗꯣꯛꯑꯦ
ꯇꯥꯡ ꯇꯔꯥ ꯇꯨꯛꯇꯇꯩ ꯍꯧꯔꯒ ꯍꯧꯗꯣꯔꯤꯕꯅꯤꯌꯦ ꯆꯥ ꯇꯨꯛꯇꯤ ꯍꯧꯔꯒ ꯅꯨꯃꯤꯠ ꯃꯔꯤ ꯇꯔꯦꯠꯅꯤꯔꯛꯀꯌꯥꯅꯣ ꯍꯔꯥꯎꯑꯣ ꯄꯥꯕꯨ ꯀꯔ ꯂꯣꯏ ꯅꯨꯃꯤꯁꯦ ꯅꯨꯃꯤꯠ ꯇꯔꯦꯠꯅꯤꯗꯤ ꯍꯦꯟꯒꯨꯝ ꯇꯧꯕꯅꯤ
ꯑ
ꯈꯔ ꯀꯨꯏꯕꯅꯦꯕ ꯀꯥꯔꯁꯦ ꯌꯥꯝ ꯀꯟꯅ ꯌꯥꯎꯗꯦꯅꯦ ꯍꯧꯕꯒ ꯃꯣꯏ ꯍꯧꯕ ꯅꯨꯃꯤꯠ ꯂꯣꯏꯕ ꯅꯨꯃꯤꯠ ꯑꯗꯨ ꯈꯛꯇ ꯅꯠꯇꯅ ꯅꯨꯡꯉꯥꯏꯖꯦ ꯅꯨꯡꯉꯥꯏꯗꯤ ꯑꯗꯨꯝ ꯂꯣꯏꯔꯝꯗꯥꯏꯗꯤ ꯅꯨꯡꯉꯥꯏ ꯀꯥꯡꯁꯤꯦ ꯅꯨꯃꯤꯠ ꯇꯔꯥꯅꯤ ꯆꯪꯉꯒꯦ ꯆꯪꯕ ꯎ ꯇꯥꯡ ꯇ ꯇꯨꯄꯇ ꯍꯔ ꯇꯥꯡ ꯀꯨꯟ ꯇꯞꯇ ꯂꯣꯏꯖꯕ ꯑꯗꯨꯗꯤ ꯇꯥꯡ ꯀꯨꯟ ꯇꯔꯨꯛꯇ ꯂꯣꯏꯗꯣꯏꯕ ꯁꯥꯡ ꯑꯣꯅꯦꯕ
ꯑꯩꯗꯤ ꯅꯨꯃꯤꯠ ꯑꯃ ꯁ ꯇꯔꯥꯅ ꯊꯝꯗꯨꯅꯤ
ꯅꯨꯃꯤꯠ ꯑꯃ ꯅꯠꯇꯦꯗ ꯇꯥꯡ ꯑꯣ ꯇꯔꯥꯇꯔꯨꯛꯇꯩ ꯍꯧꯗꯣꯏꯕ ꯀꯨꯏꯕꯅꯦꯕ ꯔꯥꯁ ꯂꯤꯂꯥ ꯁꯥꯟꯅꯕ ꯀꯥꯏꯅ ꯂꯩꯕꯅꯤ ꯑꯗꯨꯝ ꯅꯨꯡꯉꯥꯏꯕꯅꯦ ꯑꯗꯨꯁꯨ ꯌꯦꯡꯕꯗ ꯃꯤ ꯃꯌꯥꯝ ꯑꯉꯥꯡ ꯑꯉꯥꯡ ꯃꯆꯥ ꯃꯆꯥ ꯃꯆꯥ ꯑꯃ ꯁꯥꯟꯅꯕꯅꯤ ꯑꯆꯧꯕꯅ ꯁꯥꯟꯅꯕꯗꯤ ꯌꯦꯡꯖꯩ ꯑꯉꯥꯡ ꯃꯆꯥ ꯃꯆꯥ ꯈꯒ ꯈꯠꯂꯛꯄ ꯆꯍꯤ ꯇꯔꯥ ꯍꯨꯝꯗꯣꯏꯗꯩꯅ ꯇꯔꯥꯒ ꯃꯉꯥ ꯐꯧꯒꯤ ꯃꯔꯛꯇ ꯂꯩꯕ ꯃꯥꯄꯟꯗꯩꯅ ꯇꯔꯥꯉ ꯑꯒꯤ ꯃꯔꯛ ꯂꯩꯕꯁꯨ ꯁꯥꯟꯅꯕ ꯌꯦꯡꯈ꯭ꯔꯦ ꯑꯗꯨ ꯅꯨꯡꯉꯥꯏ ꯏꯁꯩꯒꯤ ꯁꯛꯇꯅ ꯑ ꯃꯤꯠꯀꯤ ꯀꯨꯝꯍꯩ ꯑꯣꯏꯅ ꯑꯗꯨꯝ ꯌꯦꯡꯕ ꯅꯨꯡꯉꯥꯏꯕꯅꯦ ꯃꯥꯒꯤ ꯃꯥꯒꯤ ꯎ ꯆꯠꯅꯕꯤ ꯍꯥꯏꯗꯔ ꯀꯜꯆꯔꯁꯤ ꯇꯣꯉꯥꯟ ꯇꯣꯉꯥꯟꯕ ꯑꯩꯈꯣꯏꯅ ꯑꯃꯨꯛ ꯌꯥꯎ
ꯅꯣꯏꯗꯤ ꯅꯣꯏꯗꯤ ꯅꯣꯏꯗꯤ ꯁꯨ ꯅꯥꯕ ꯌꯥꯗꯦ
ꯃꯣꯏꯁꯦ ꯈꯪꯗꯦ ꯌꯥꯗꯦꯗ ꯑꯩꯈꯣꯏꯗꯤ ꯑꯩꯗꯤ ꯁꯥꯟꯅꯔꯛꯇꯦꯗꯣ ꯑꯉꯥꯡ ꯃꯆꯥ ꯃꯆꯥ ꯁꯥꯟꯅꯕꯅꯦ ꯊꯣꯛꯂꯛꯄ ꯄ ꯑꯆꯧꯕꯗꯤ ꯁꯥꯟꯅꯕ ꯎꯗꯦ ꯆꯍꯤ ꯃꯥꯄꯜꯅꯤꯅ ꯇꯔꯥꯃꯉꯥꯒꯤ ꯃꯔꯛꯇ ꯂꯩꯕ ꯅꯕ ꯁꯥꯟꯅꯩꯑꯕ ꯑꯌꯥꯝꯕ
ꯀꯁꯨ ꯌꯥꯏ ꯍꯥꯏꯔꯗꯤ